ꯅꯩꯔꯦꯗ ꯇꯥꯏꯑ ꯏꯕꯥꯅꯤꯒꯤꯅ ꯅꯩꯔꯦꯀꯣ
ꯏꯕꯥꯅꯤꯒꯤ ꯋꯥꯔꯤꯅ ꯅꯩꯗ꯭ꯔꯣ
ꯏꯕꯥꯅꯤ ꯑꯗꯨꯝ ꯁꯥꯔꯒ ꯂꯩꯔꯗꯤ ꯅꯨꯡꯉꯥꯏꯗꯣꯏꯅꯦ
ꯑꯗꯨꯅꯦ ꯋꯥꯔꯤꯁꯦ ꯑꯗꯨꯝ ꯂꯩꯈꯤꯗꯣꯏꯅꯦ ꯍꯣꯏ ꯋꯥꯠꯂꯤꯕꯅꯦ ꯌꯥꯔꯣ ꯑꯇꯩꯁꯨ ꯑꯗꯨꯝ ꯂꯩꯈꯤꯅꯦ ꯐꯖ ꯐꯖꯅ ꯍꯥꯏꯕꯤꯔꯒꯅꯦ ꯑꯗꯨꯝ ꯌꯥꯔꯗꯣꯏꯅꯦ
ꯅꯪꯗꯤ ꯍꯧꯥꯎꯇꯣꯡ ꯅꯪꯗꯤ ꯀꯩꯒꯤꯩ ꯍꯨꯏꯅ ꯄꯥꯝꯂꯛꯄꯅꯣ ꯋꯥꯔꯤ ꯂꯤꯌ
ꯑꯩꯅ ꯍꯨꯏ ꯄꯥꯝꯃꯤꯁꯦ ꯃꯣꯏꯁꯦ ꯑꯗꯨꯝ ꯍꯔꯥꯎꯔꯒ ꯂꯩꯌꯦꯕ ꯑꯩꯗꯤ ꯏꯁꯥꯅꯅꯦ ꯑꯩ ꯏꯁꯥꯅ ꯑꯗꯨꯝ ꯈꯪꯖꯩꯕ ꯑꯩꯁꯦ ꯌꯥꯝꯅ ꯃꯔꯛ ꯃꯔꯛꯇꯗꯤ ꯃꯤꯒ ꯁꯨꯡꯛꯂꯥꯡ ꯋꯥꯔꯤꯁꯦ ꯁꯨꯈꯥꯡ ꯉꯥꯡꯅꯅꯤꯡꯗꯦꯕ ꯑꯣ ꯃꯤꯗꯣ ꯃꯤꯉꯣꯟꯗ ꯌꯦꯡꯊꯕꯒꯤ ꯅꯠꯇꯦꯕ ꯑꯩꯅ ꯁꯨꯃꯥꯏꯅ ꯑꯗꯨꯝ ꯇꯨꯃꯤꯟꯅ ꯂꯩꯖꯅꯤꯡꯕꯗꯣ
ꯆꯨꯝꯃꯦ ꯆꯨꯝꯃꯦꯅꯜ ꯍꯥꯏꯕꯗꯨ
ꯃꯊꯟꯗ ꯑꯗꯨꯝ ꯐꯝꯖꯅꯤꯡꯕ ꯑꯗꯨ ꯃꯇꯝꯗ ꯍꯨꯏꯒꯕ ꯂꯩꯅꯕꯁꯦ ꯌꯥꯝ ꯅꯨꯡꯉꯥꯏꯌꯦꯕ ꯍꯨꯏꯈꯣꯏꯗꯤ ꯑꯗꯨꯝ ꯍꯔꯥꯎꯔꯒ ꯂꯩꯅꯤꯌꯦ
ꯃꯤꯉꯣꯟꯗꯀꯣ ꯍꯣꯏ ꯍꯣꯏ ꯁꯨꯝꯃꯦ ꯅꯪꯅ ꯍꯥꯏꯕꯗꯨ
ꯑꯗꯨꯒꯤꯅꯦ ꯑꯩꯅ ꯍꯨꯏ ꯄꯥꯝꯃꯤꯁꯦ ꯅꯪꯗꯤ ꯀꯩꯒꯤꯅꯣ ꯍꯧꯗꯣꯡ ꯄꯥꯝꯃꯤꯗꯣ
ꯑꯩꯗꯤ ꯍꯧꯗꯣꯡ ꯄꯥꯝꯕꯁꯦ ꯍꯧꯗꯣꯡꯗꯤ ꯃꯣꯠꯇꯦꯅꯀꯣ ꯃꯣꯠꯄꯗꯤ ꯃꯣꯠꯂꯦ ꯑꯗꯨꯕꯨ ꯍꯨꯏꯒ ꯌꯦꯡꯉꯗꯤ ꯍꯧꯇꯣꯡꯅ ꯈꯔ ꯁꯦꯟꯅꯕꯗꯨ ꯅꯨꯡꯉꯥꯏꯌꯦꯅꯀꯣ ꯁꯦꯡꯕꯁꯨ ꯁꯦꯡꯉꯦꯅꯀꯣ ꯑꯗꯨꯒ ꯍꯧꯗꯣꯡꯗꯤ ꯇꯨꯃꯤꯟꯅꯕꯁꯨ ꯑꯗꯨꯝ ꯅꯨꯡꯉꯥꯏꯌꯦꯕꯀꯣ ꯍꯨꯏꯁꯨ ꯅꯨꯡꯉꯥꯏꯔꯝꯅꯤ ꯑꯗꯨ ꯍꯨꯏꯗꯤ ꯃꯅꯝ ꯑꯃ ꯂꯩꯌꯦꯕ ꯑꯗꯨꯒꯤ ꯇꯟꯕ
ꯇꯧꯕꯕꯅꯦ ꯍꯣꯏ
ꯑꯗꯨꯕꯨ ꯌꯨꯝꯗꯨ ꯌꯥꯝꯅ ꯄꯤꯛꯀꯗꯤ ꯍꯨꯏꯒꯨꯝꯕ ꯍꯧꯇꯣꯡꯒꯨꯝ ꯎꯕ ꯊꯝꯕꯁꯦ ꯌꯥꯝꯅ ꯃꯣꯠꯂꯦꯕꯀꯣ
ꯎꯝ ꯑꯩꯈꯣꯏꯒꯤ ꯌꯨꯝ ꯑꯃ ꯁꯥꯔꯅꯤ ꯑꯩ ꯌꯨꯝ ꯑꯍꯨꯝ ꯁꯥꯔꯅꯤ ꯑꯩꯒꯤ ꯌꯨꯝ ꯑꯩꯒꯤ ꯏꯃꯥꯒꯤ ꯏꯋꯥꯒꯤ ꯌꯨꯝ ꯑꯃ ꯑꯗꯨꯒ ꯍꯨꯣꯏꯒꯤ ꯌꯨꯝ ꯑꯃ ꯏꯆꯥꯈꯣꯏꯒꯤ ꯌꯨꯝ ꯑꯃ
ꯅꯪꯗꯤ ꯌꯨꯝ ꯁꯥꯅꯤꯡꯉꯥꯏ ꯌꯥꯝꯅ ꯄꯩꯁꯥ ꯌꯥꯝ ꯇ ꯀꯀꯥ ꯑꯣꯏꯔꯗꯤꯗ ꯑꯩꯒꯤ ꯏꯇꯥ
ꯑꯗꯨꯒꯤꯅꯦ ꯌꯥꯝꯅ ꯇꯥꯜꯂꯗꯣꯏꯁꯦ ꯍꯧꯖꯤꯛꯁꯦ
ꯄꯩꯁꯥ ꯌꯥꯝꯅ ꯇꯥꯜꯂꯣ ꯑꯗꯨꯗꯤ ꯅꯠꯇ꯭ꯔꯗꯤ ꯁꯨꯛꯌꯥ ꯌꯥꯔꯔꯣꯏ
ꯎꯝ ꯑꯇꯤꯌꯥꯁꯦ ꯌꯦꯡꯕ ꯌꯥꯝ ꯅꯨꯡꯉꯥꯏꯌꯦ ꯍꯣꯔꯦꯟ ꯅꯪ ꯁꯪꯉꯗꯤꯅꯦ ꯃꯄꯥꯟ ꯑꯧ ꯁꯪꯉꯗꯤ ꯍꯣꯔꯦꯟ ꯃꯄꯥꯟꯗ ꯊꯣꯛꯂꯒ ꯌꯦꯡꯉꯣꯕ ꯑꯇꯤꯌꯥꯁꯨ ꯌꯥꯝ ꯌꯦꯡꯕ ꯅꯨꯡꯉꯥꯏꯌꯦꯕ
ꯍꯣꯏ ꯍꯣꯏ ꯌꯦꯡꯒꯦ ꯑꯩꯗꯤꯀꯣ ꯀꯣꯏꯕ ꯈꯣꯠꯄ ꯇꯧꯕꯁꯦꯀꯣ ꯅꯨꯃꯤꯗꯥꯡꯗꯅ ꯍꯦꯟꯅ ꯄꯥꯝꯃꯦ ꯍꯥꯏꯗꯤ ꯅꯨꯃꯤꯗꯥꯡ ꯌꯥꯝ ꯄꯥꯝꯃꯦ ꯍꯥꯏꯔꯗꯤ ꯅꯨꯃꯤꯗꯥꯡꯁꯤꯅ ꯌꯥꯝꯅ ꯅꯨꯡꯉꯥꯏꯌꯦꯕꯀꯣ ꯅꯨꯡꯊꯤꯟꯒꯨꯝꯕꯗꯤ ꯌꯥꯝ ꯁꯥꯗ꯭ꯔꯥ ꯑꯗꯨꯒꯤꯅꯦꯕ ꯅꯨꯡ ꯃꯁꯥꯗꯣ ꯌꯥꯝ ꯁꯥꯏꯔꯛꯑꯦꯕ ꯑꯗꯨꯒꯤ ꯍꯥꯏꯗꯤ ꯅꯨꯃꯤꯗꯥꯡꯒꯨꯝꯕꯗꯅ ꯍꯦꯟꯅ ꯄꯥꯝꯃꯦ ꯀꯣꯏꯕ ꯈꯣꯠꯄ ꯇꯥꯎꯁꯦ
ꯑꯗꯨ ꯑꯣꯏ ꯇꯥꯔꯗꯤ ꯍꯌꯦꯡ ꯅꯨꯃꯤꯗꯥꯡ ꯑꯩꯈꯣꯏ ꯀꯣꯏꯕ ꯆꯠꯁꯦꯅ
ꯑꯗꯨꯅ ꯐꯥꯔꯅꯤꯀꯣ ꯅꯨꯃꯤꯗꯥꯡ ꯑꯣꯏꯅ ꯀꯣꯏꯕ ꯆꯥꯛ ꯆꯥꯈ꯭ꯔꯕ ꯃꯇꯨꯡꯗ ꯀꯣꯏꯔꯁ ꯅꯪꯗꯤ ꯌꯦꯟꯁꯥꯡꯗ ꯉꯥ ꯄꯥꯝꯕ꯭ꯔꯥ ꯌꯦꯟ ꯄꯥꯝꯕ꯭ꯔꯥ ꯑꯣꯛꯁꯥ ꯄꯥꯝꯕ꯭ꯔꯥ
ꯑ ꯎꯛꯁꯥꯄ ꯃ ꯌꯥ ꯉꯥꯁꯨ ꯄꯥꯝꯃꯦꯕꯀꯣ ꯑꯗꯣ ꯉꯥꯗꯣ ꯃꯥꯒꯤ ꯁꯔꯨꯗꯣ
ꯌꯥꯝꯃꯦ
ꯁꯔꯨ ꯌꯥꯝꯃꯜꯂꯦ ꯍꯣꯏ ꯈꯪꯍꯧꯗꯅ ꯑꯗꯨꯝ ꯆꯥꯊꯣꯛꯄꯁꯨ ꯌꯥꯎꯋꯦ ꯑꯗꯨꯒ ꯏꯁꯥꯅ ꯏꯁ
ꯈꯅꯥꯎꯗ ꯄꯟꯕ ꯍꯣꯏ ꯍꯣꯏ ꯈꯅꯥꯎꯗ ꯄꯜꯂꯒꯀꯣ
ꯎꯝ
ꯗꯨ ꯑꯩꯗꯤ ꯑꯣꯛꯁꯥꯁꯦ ꯌꯥꯝꯅ ꯊ ꯑꯣꯛꯁꯥꯗꯤ ꯀꯨꯏꯅ ꯑꯗꯨꯝ ꯊꯝꯃꯗꯤ ꯑꯗꯨꯝ ꯍꯥꯎꯋꯦꯀꯣ
ꯎꯝ ꯑꯁ ꯑꯣꯛꯁꯥꯖꯦ ꯖꯥꯠ ꯖꯥꯠ ꯇꯣꯉꯥꯟ ꯇꯣꯉꯥꯟꯅ ꯊꯣꯡꯉꯒꯅꯦ ꯆꯥꯅꯤꯡꯉꯦ ꯊꯔꯣꯏꯒ ꯎꯛꯁꯥ ꯆꯥꯔꯕꯣ ꯅꯪ
ꯊꯥꯔꯣꯏꯒ ꯑꯣꯛꯁꯥꯁꯦ ꯑꯩꯗꯤ ꯆꯥ ꯑꯩꯗꯤ ꯍꯧꯗꯦ ꯑꯗꯨꯗꯤ ꯅꯪꯗꯤ ꯍꯋꯥꯏꯆꯥ꯭꯭ꯔꯒ ꯑꯣꯛꯁꯥꯗꯤ
ꯎ ꯑꯗꯨꯗꯤ
ꯑꯗꯨꯅꯦ ꯑꯩꯗꯤ ꯀꯣ ꯊꯥꯔꯣꯏꯒ ꯑꯣꯛꯁꯥꯁꯦ ꯆꯥꯅꯤꯡꯗꯦꯕꯀꯣ ꯑꯁꯦꯡꯕꯒꯤ ꯍꯥꯏꯌꯨ ꯍꯥꯏꯔꯗꯤ
ꯑꯥ ꯑꯗꯨꯒ ꯑ ꯀꯩꯅꯣ ꯑ ꯁꯣꯏꯕꯨꯝ ꯍꯩꯕ꯭ꯔꯥ ꯊꯣꯏꯗꯤꯡ ꯅꯠꯇꯦ ꯍꯣꯏ ꯁꯣꯏꯕꯨꯝꯒ ꯁꯨ ꯌꯥꯝ ꯍꯥꯎꯗ꯭ꯔꯥ
ꯍꯧꯋꯦ ꯑꯩꯗꯤ ꯌꯥꯝ ꯆꯥꯅꯤꯡꯉꯦ ꯌꯥꯝ ꯆꯥꯅꯤꯡꯉꯦ ꯈꯪꯕ꯭ꯔꯥ ꯑꯣꯛꯁꯥꯁꯤꯗꯤꯀꯣ ꯑꯂꯨꯒꯁꯨ ꯌꯥꯝꯅ ꯍꯥꯎꯇ꯭ꯔꯥ ꯑꯍ ꯍ ꯆꯥꯛ ꯄꯨꯛ ꯊꯟꯅ ꯆꯥꯔꯁꯨ ꯑꯣꯛꯁꯥ ꯍꯥꯏꯔꯗꯤ ꯇꯤꯟ ꯌꯣꯠꯂꯦ ꯍꯥꯏꯕꯗꯨ ꯑꯣꯏꯔꯅꯤ ꯋꯍꯍ ꯍ ꯍꯍ ꯍ ꯎꯄꯥꯏ ꯂꯩ
ꯑꯣꯄꯥꯏ ꯂꯩꯇ꯭ꯔꯦ
ꯑꯗꯨ ꯅꯪꯗꯤ ꯅꯣꯡꯃ ꯁꯣꯏ ꯁꯤꯗ ꯆꯥꯁꯦꯀꯣ ꯑꯩꯈꯣꯏ ꯄꯨꯜꯂꯞ ꯄꯨꯜꯂꯒꯀꯣ ꯆꯤꯡꯒꯨꯝꯕꯗ ꯀꯣꯏꯕ ꯆꯠꯁꯦ
ꯅꯪ ꯂꯧ ꯂꯧ ꯀꯧꯔꯒꯦ ꯀꯧꯔꯒꯦ ꯅꯨ ꯅꯨꯄꯥꯁꯨ ꯌꯥꯝ ꯂꯩꯕꯅꯦ ꯏꯔꯨꯛꯇꯀꯣ ꯅꯨꯄꯥꯈꯣꯏ ꯌꯥꯝ ꯂꯩꯕꯅꯦ ꯅꯨꯄꯥꯈꯣꯏ ꯌꯥꯝꯅ ꯌꯥꯝꯅꯅꯦ ꯅꯣꯛꯅꯤꯡꯕ ꯅꯨꯄꯥꯈꯣꯏꯁꯨ ꯌꯥꯝ ꯌꯥꯎꯕꯅꯦ
ꯑꯗꯨꯅꯦ ꯅꯣꯛꯅꯤꯡꯕ ꯃꯤꯗ ꯑꯣꯏꯅ ꯇꯤꯟꯅꯕꯅ ꯅꯨꯡꯉꯥꯏꯔꯦ ꯍꯧꯖꯤꯛꯀꯥꯟꯁꯦ ꯃꯊꯥ ꯌꯥꯝ ꯁꯥꯏꯌꯦ ꯅꯠꯇ꯭ꯔ
ꯑꯗꯨꯅꯦ ꯅꯨꯡꯉꯥꯏꯗ꯭ꯔꯥ ꯑꯗꯨꯈꯣꯏꯅ
ꯍꯣꯏ ꯑꯗꯨꯈꯣꯏꯅ ꯅꯨꯡꯉꯥꯏꯇ꯭ꯔꯥ
ꯍꯍꯥ ꯍ ꯅꯪ ꯂꯧ ꯆꯠꯅꯤꯡꯕ꯭ꯔꯥ ꯂꯧ ꯆꯠꯂꯕꯣ ꯅꯪ
ꯂꯧ ꯆꯠꯇ꯭ꯔꯤꯌꯦ ꯑꯃ ꯐꯥꯎꯁꯨ ꯆꯠꯅꯤꯡꯉꯦ ꯑꯗꯣ ꯑꯉꯥꯡ ꯑꯣꯏꯕ ꯃꯇꯝꯗꯗꯤ ꯉꯥꯒꯨꯝꯕ ꯐꯥꯕꯁꯦ ꯑꯗꯨꯝ ꯆꯠ ꯂꯦꯕꯀꯣ ꯑꯗꯨ ꯈꯔ ꯀꯨꯏꯔꯦ ꯆꯍꯤ ꯃꯉꯥ ꯇꯔꯨꯛ ꯁꯨꯔꯦ ꯑꯩ ꯂꯥꯎ ꯆꯠꯇꯕ ꯀꯨꯏꯔꯦ ꯑꯩꯗꯤ
ꯍ ꯥ ꯑꯩꯈꯣꯏꯗꯤ ꯑꯗꯨꯝ ꯆꯠꯂꯦ ꯍꯧꯖꯤꯛꯁꯦ ꯂꯧꯒꯤ ꯃꯇꯝꯅꯦ ꯅꯨꯡꯉꯥꯏꯌꯦ ꯋꯥꯗꯤꯌꯥꯝ ꯋꯥꯏꯀꯣ
ꯑꯗꯨ ꯋꯥꯔꯁꯨ ꯌꯥꯝ ꯅꯨꯡꯉꯥꯏꯒꯗꯧꯕ ꯃꯥꯜꯂꯤꯀꯣ ꯎꯝ
ꯑꯃꯨꯔꯛꯇꯤ ꯆꯠꯂꯣ
ꯍꯣꯏ ꯆꯠꯀꯦ ꯁꯣꯏꯗꯅ ꯆꯠꯀꯦ
ꯑꯗꯣ ꯑꯩ ꯎꯝ ꯀꯥꯏꯗꯦꯕ ꯑꯗꯣ ꯂꯧ ꯆꯠꯄꯗꯨꯗꯤ ꯀꯩꯝꯇ ꯀꯥꯏꯗꯦꯕ ꯑꯗꯣ ꯀꯐꯩꯗꯣ ꯑꯩꯗꯤ ꯌꯥꯝ ꯍꯩꯅꯗꯦꯕ ꯀꯐꯩ ꯍꯥꯏꯕ꯭ꯔꯥ
ꯑꯣ ꯈꯪꯉꯦ ꯈꯪꯉꯦ ꯑꯩꯁꯨ ꯈꯪꯗꯦ ꯑꯗꯨ ꯑꯣꯏꯔꯁꯨ ꯏ ꯌꯥꯝ ꯊꯣꯛꯄꯗꯨ ꯅꯠꯇ꯭ꯔꯥ
ꯍꯥꯎ ꯏ ꯌꯥꯝ ꯆꯨꯞꯄꯗꯣ ꯏ ꯑꯗꯨꯝ ꯆꯨꯞꯄꯗꯣ ꯑꯗꯨꯒ ꯍꯥꯒꯖꯕꯗꯣ
ꯍꯥꯀꯠꯆꯕꯅꯤꯀꯣ ꯑꯩꯗꯤ ꯑꯗꯨ ꯌꯥꯝ ꯈ꯭ꯋꯥꯏꯗꯒꯤ ꯀꯤꯕꯁꯦ ꯑꯗꯨ ꯑꯗꯨ ꯗꯨ ꯂꯩꯔꯦ ꯑꯩꯗꯤ
ꯑ ꯍꯥ ꯀꯤꯖꯕ ꯅꯠꯇꯕ ꯑꯩꯗꯤ ꯑꯥ ꯍꯪꯒꯣꯏꯌꯦꯕ ꯃꯣꯏꯗꯣ ꯎꯝ ꯍꯩꯅꯗꯕ ꯍꯩꯇꯥꯔꯦ ꯌꯥꯝ ꯍꯪꯒꯣꯏꯌꯦ ꯃꯣꯏ ꯎꯔꯗꯤ ꯏꯁꯥꯁꯦ ꯑꯗꯨꯝ ꯅꯤꯛꯄ ꯑꯃ ꯌꯥꯎꯋꯦ
ꯑꯣ ꯑꯣ ꯌꯥꯝꯅ ꯍꯩꯅꯗꯕꯒꯤ ꯑꯣꯏꯔꯝꯅꯤ
ꯎꯝ ꯍꯧꯖꯤꯛꯁꯦ ꯑꯗꯨꯒꯤ ꯃꯇꯝꯅꯦꯕ
ꯑꯗꯨꯅꯦꯀꯣ ꯅꯣꯡ ꯆꯨꯕꯒꯤ ꯃꯇꯝꯁꯦ ꯏ ꯌꯥꯝꯅ ꯆꯨꯞꯄ ꯑꯩꯈꯣꯏꯒꯤ ꯃꯇꯝꯅꯤꯀꯣ ꯑꯗꯨꯗꯤ ꯅꯣꯏꯗꯤ ꯀꯃꯥꯏꯅ ꯇꯧꯒꯦ ꯋꯥꯔꯤ ꯂꯤꯒꯣ ꯀꯃꯥꯏꯅ ꯂꯥꯛ ꯆꯠꯀꯦ
ꯂꯧꯁꯦ ꯑꯩꯈꯣꯏ ꯌꯨꯝꯗꯒꯤꯅꯦ ꯄꯨꯡ ꯃꯈꯥꯏꯃꯨꯛ ꯆꯪꯔꯝꯅꯤ ꯑꯩꯈꯣꯏ ꯌꯨꯝꯗꯒꯤ ꯄꯨꯡ ꯃꯈꯥꯏꯃꯨꯛ ꯆꯪꯉꯒ ꯆꯤꯡ ꯆꯤꯡ ꯁꯥꯏꯠ ꯆꯤꯡꯔꯣꯝꯗꯅꯦꯕ ꯆꯤꯡ ꯆꯤꯡ ꯂꯣꯝꯗ ꯆꯠꯂꯒ ꯑꯗꯨꯒ ꯀꯐꯩ ꯌꯥꯝ ꯂꯩꯌꯦ ꯑꯗꯨꯒꯤꯅꯦ ꯑꯩꯈꯣꯏ ꯀꯔꯤ ꯇꯧꯕ꯭ꯔꯥ ꯍꯥꯏꯔꯗꯤ ꯈꯣꯡꯒ ꯊꯨꯝ ꯌꯥꯝ ꯇꯩꯔꯒꯦꯅꯦ
ꯑꯗꯨꯏ ꯅꯣꯏꯁꯦ ꯑꯣ ꯑꯗꯨꯗꯤ ꯅꯪꯁꯦ ꯅꯣꯏ ꯑꯩꯁꯦ ꯆꯠꯄ ꯀꯥꯟꯗ ꯑꯗꯨꯝ ꯊꯨꯝ ꯄꯥꯏ ꯍꯥꯏꯔꯒꯗꯤ
ꯑꯗꯨꯝ ꯊꯨꯝ ꯄꯥꯏꯔꯒ ꯇꯩꯗꯣꯏꯅꯦ ꯈꯣꯡꯗ ꯇꯩꯌꯣ ꯈꯨꯠꯇ ꯇꯩꯌꯣ
ꯑꯣ ꯆꯤꯛꯇ꯭ꯔꯤꯉꯩꯗ ꯇꯩꯗꯣꯏꯔꯣ
ꯆꯤꯛꯈ꯭ꯔ ꯃꯇꯨꯡꯗꯁꯨ ꯇꯩꯕ ꯌꯥꯏ ꯑꯗꯨ ꯑꯣꯏꯔꯁꯨ ꯅꯪꯅ ꯆꯤꯛꯍꯟꯅꯤꯡꯗ꯭ꯔꯗꯤ ꯍꯥꯟꯅ ꯇꯩꯗꯣꯏꯕ ꯊꯨꯝꯗꯣ ꯇꯥꯏꯗꯣꯏꯕ
ꯑꯣꯏ ꯑꯣꯏꯒꯦꯔꯥ
ꯃꯣꯏꯁꯦ ꯍꯩꯅꯗꯕꯅꯦ
ꯃꯣꯏꯁꯦ ꯊꯨꯝꯗ ꯌꯥꯝꯅ ꯍꯩꯅꯗꯕ ꯀꯣ ꯑꯩꯗꯤ ꯏ ꯊꯣꯛꯄꯗꯨ ꯌꯥꯝ ꯀ ꯑꯩ ꯑꯉꯥꯡ ꯑꯣꯏꯔꯤꯀꯥꯟꯗꯗꯤ ꯑꯃꯥꯔꯛꯇꯤ ꯆꯤꯛꯈ꯭ꯔꯕ ꯃꯥꯜꯂꯦꯕ ꯀꯣ ꯑꯗꯨ ꯊꯨꯝ ꯍꯥꯞꯄ ꯃꯇꯝꯗ
ꯃꯊꯟꯗꯅ ꯇꯥꯔꯛꯄ꯭ꯔꯥ
ꯃꯊꯟꯗꯨꯅ ꯇꯥꯛꯑꯦ ꯑꯗꯨꯒ ꯃꯥꯗꯨ ꯌꯥꯝꯅ ꯆꯥꯎꯈ꯭ꯔꯕꯗ ꯑꯩꯈꯣꯏꯒꯤ ꯏ ꯌꯥꯝꯅ ꯃꯥꯅ ꯆꯨꯞꯄꯤꯕꯒꯤ ꯀꯣ ꯑꯗꯨꯗꯗꯤ ꯌꯥꯝꯅ ꯅꯥꯏꯌꯦꯅ ꯑꯗꯨꯒꯤ ꯌꯥꯝ ꯀꯤꯌꯦ
ꯎꯝ ꯇꯧꯕꯅꯦ ꯇꯧꯕꯅꯦ ꯍꯧꯖꯤꯛꯀꯥꯟꯁꯦ ꯂꯤꯟꯁꯨ ꯌꯥꯝ ꯂꯩꯗꯣꯏꯅꯦ ꯍꯪꯉꯣꯏꯁꯨ ꯌꯥꯝ ꯂꯩꯔꯅꯤ
ꯆꯨꯕꯕꯁꯤꯀꯣ ꯄꯥꯝꯕꯗꯤ ꯌꯥꯝ ꯄꯥꯝꯃꯦ ꯅꯪꯅ ꯍꯥꯏꯕꯒꯨꯝꯅ ꯇꯨꯝꯕ ꯈꯣꯠꯄꯁꯦ ꯌꯥꯝ ꯄꯥꯝꯃꯦ ꯑꯗꯨꯕꯨ ꯑꯩꯅ ꯀꯤꯕꯗꯤꯀꯣ ꯂꯤꯟꯒꯨꯝꯕ ꯂꯩꯕ ꯕ ꯑꯗꯨꯒ ꯁꯤ ꯏ ꯆꯨꯞꯄꯒꯤ ꯑꯉꯥꯡꯒꯨꯝꯕ ꯂꯩ ꯑꯦꯜꯇꯤꯟꯒꯨꯝꯕ ꯂꯩꯕꯁꯦ ꯑꯁꯤꯁꯦ ꯌꯥꯝꯅ ꯀꯤꯌꯦ ꯑꯩꯗꯤ
ꯑꯣ ꯍꯣꯏꯅꯦ ꯑꯗꯨꯕꯨꯗꯤꯅꯦ ꯑꯗꯨꯒꯅꯦ ꯍꯧꯖꯤꯛ ꯃꯇꯝꯁꯦ ꯍꯩꯅꯧꯁꯨ ꯌꯥꯝ ꯌꯥꯝ ꯍꯥꯎꯔꯗꯣꯏꯅꯦ ꯍꯥꯏꯅꯣ ꯌꯥꯝ ꯆꯥꯔꯕꯣ ꯍꯟꯗꯛꯀꯤ
ꯌꯥꯝ ꯆꯥꯅꯤꯡꯉꯤ ꯑꯗꯨ ꯑꯩꯒꯤ ꯃꯥꯏꯁꯦꯅ ꯍꯩꯅꯣꯁꯦ ꯆꯥꯕ ꯌꯥꯗꯦ
ꯑꯣꯍꯣ ꯈꯥꯎ ꯍꯥꯏꯅꯧꯗꯤ ꯀꯃꯥꯏꯅ ꯑꯗꯨꯃꯥꯏꯅ ꯑꯣꯏꯕ ꯖꯥꯠꯂꯣ
ꯌꯥꯝ ꯇꯜꯂꯦ ꯍꯩꯅꯣ ꯍꯩꯅꯣꯁꯨ ꯆꯥꯅꯤꯡꯉꯦ ꯌꯥꯝꯅꯒ ꯐꯨꯏꯁꯨ ꯆꯥꯅꯤꯡꯉꯦ ꯀꯦꯍꯨꯝꯁꯨ ꯆꯥꯅꯤꯡꯉꯦ ꯍꯩꯗꯤ ꯌꯥꯝ ꯆꯥꯅꯤꯡꯉꯦꯗ ꯆꯥꯕ ꯉꯝꯗꯕꯒꯤ ꯋꯥꯅꯤꯗ
ꯎꯝ ꯑꯗꯨꯒ ꯑꯃ ꯂꯩꯕꯅꯦ ꯃꯃꯤꯡꯒꯁꯦ ꯀꯥꯎꯊꯣꯛꯈ꯭ꯔꯦꯅꯦ ꯑ ꯑꯗꯨꯝ ꯆꯝꯐꯨꯗ ꯑꯗꯨꯝ ꯆꯥꯅꯕꯗꯣ ꯃꯤꯃꯤ ꯁꯤꯡꯖꯨꯒꯁꯨ ꯑꯗꯨꯝ ꯆꯥꯃꯤꯟꯅꯕꯗꯣ ꯊꯕꯤ ꯊꯕꯤ ꯊꯕꯤ ꯅꯠꯇꯦꯅꯦ
ꯍꯋꯥꯏ
ꯃꯠꯇꯦ
ꯌꯦꯇ
ꯅꯠꯇꯦ ꯅꯠꯇꯦ ꯌꯦꯟꯗꯦꯝ ꯅꯠꯇꯦ ꯑ ꯍꯤꯡ ꯍꯤꯡꯅꯁꯨ ꯆꯥꯕ ꯌꯥꯕꯗꯣ ꯍꯥꯏꯩꯁꯨ ꯍꯩ ꯅꯦ ꯑꯗꯨꯒ ꯃꯥꯁꯦ ꯌꯦꯟꯁꯥꯡꯁꯨ ꯌꯦꯟꯁꯥꯡꯅꯦ
ꯑꯗꯨꯗꯣ ꯌꯦꯟꯁꯥꯡꯁꯨ ꯌꯦꯟꯁꯥꯡ ꯍꯩꯁꯨ ꯍꯩ ꯑꯩ ꯑꯗꯨꯗꯤ ꯈꯪꯗ꯭ꯔꯦ ꯁꯛꯇꯤ ꯀꯃꯥꯏꯅ ꯇꯕ꯭ꯔꯥ ꯑꯋ ꯊꯥꯄꯤꯌꯦ
ꯑ ꯊꯕꯤ ꯍꯣꯏ ꯍꯣꯏ
ꯊꯕꯤ ꯑꯣ ꯑꯣ ꯁꯤꯟ ꯁꯤꯟꯗꯤ ꯍꯦꯛ ꯋꯥ ꯊꯥꯕꯤꯗꯤ ꯊꯨꯝꯕꯅꯤ
ꯍꯣ ꯑꯗꯨ ꯊꯨꯝꯕꯅꯦ ꯍꯩꯕꯅꯤꯅ ꯑꯗꯨ ꯆꯥꯅꯤꯡꯗ꯭ꯔꯣ ꯑꯗꯨꯗꯤ ꯌꯥꯕꯅꯦ ꯃꯥꯏꯒꯤꯗꯃꯛꯁꯨ ꯀꯩꯝꯇ ꯇꯧꯗꯕꯅꯦ ꯑꯗꯨꯗꯤ
ꯑꯗꯨ ꯃꯃꯜ ꯌꯥꯝ ꯇꯥꯡꯉꯤ
ꯀꯌꯥꯝ ꯀꯌꯥꯝ ꯀꯌꯥꯝꯅꯣ
ꯑꯣ ꯃꯆꯥ ꯃꯆꯥꯗ ꯃꯆꯥ ꯃꯆꯥꯗ ꯑꯩꯠꯇꯤ ꯌꯥꯡꯈꯩꯒꯨꯝꯕ ꯑꯗꯨꯃꯥꯏꯅ ꯑꯣꯏꯕꯅꯤ ꯎꯝ ꯌꯥꯝ ꯇꯥꯡꯉꯦ ꯆꯥꯃꯁꯨ ꯌꯥꯎꯕ ꯂꯩꯕꯅꯤ ꯃꯥꯒꯤꯗꯨ ꯆꯥꯎꯔꯗꯤꯀꯣ
ꯑꯗꯨꯗꯤ ꯑꯣ ꯑꯗꯨ ꯑꯣꯏꯇꯥꯔꯗꯤ ꯑꯩ ꯏꯊꯟꯗ ꯌꯨꯝꯗ ꯑꯗꯨꯝ ꯊꯥꯖꯔꯒꯦ
ꯑꯗꯨꯅꯦ ꯑꯗꯨꯒ ꯌꯣꯜꯂꯣ ꯅꯪ ꯄꯩꯁꯥ ꯌꯥꯝ ꯇꯥꯟꯒꯅꯤꯌꯦ ꯑꯗꯨꯒ ꯃꯗꯨ
ꯆꯪꯉꯅꯤꯅ ꯆꯍꯤ ꯑꯅꯤ ꯑꯍꯨꯝ ꯆꯪꯉꯅꯤ
ꯁꯟꯨ ꯄꯩꯁꯥꯁꯦ ꯈꯨꯗꯛ ꯈꯨꯗꯛꯇ ꯐꯪꯗꯦꯅ ꯃꯇꯝ ꯈꯔ ꯆꯪꯉꯛꯒ ꯑꯗꯨꯝ ꯐꯪꯉꯤꯅ
ꯐꯔꯦ ꯑꯗꯨꯗꯤ ꯑꯩꯁꯨ ꯑꯎꯊꯥꯕꯤꯗꯣ ꯃꯔꯨꯒꯁꯦ ꯂꯣꯏꯅꯃꯛ ꯂꯧꯔꯒ ꯌꯨꯝꯗ ꯂꯣꯏꯅꯃꯛ ꯊꯥꯒꯦ
ꯍꯣꯏ ꯊꯥ ꯍꯜꯂꯣ ꯌꯥꯏꯌꯦ ꯌꯥꯏꯌꯦ ꯑꯗꯨꯃꯥꯏꯅ ꯇꯧꯕꯅ ꯐꯥꯔꯅꯤ
ꯎꯝ ꯑꯇꯩ ꯍꯥꯏꯗꯤ ꯀꯩꯀꯩ ꯂꯩꯒ꯭ꯔꯥ
ꯍꯧꯖꯤꯛꯀꯥꯟꯁꯦꯀꯣ ꯍꯩꯅꯣ ꯂꯩꯌꯦ ꯀꯦꯍꯨꯝꯁꯨ ꯂꯩꯔꯅꯤ ꯀꯐꯣꯏꯁꯨ ꯂꯩꯈ꯭ꯔꯦ
ꯍꯣꯏ ꯑꯗꯨꯒꯗꯤ ꯆꯝꯄ꯭ꯔꯥꯗꯤ ꯆꯝꯄ꯭ꯔꯥꯗꯤ ꯄꯤꯛꯆꯔꯁꯨ ꯆꯝꯄ꯭ꯔꯥꯅꯤꯀꯣ
ꯍꯣꯏ ꯄꯤꯈ꯭ꯔꯁꯨ ꯆꯝꯄ꯭ꯔꯥꯅꯤ ꯍꯥꯏꯕꯗꯨꯀꯣ ꯈꯪꯉꯦ ꯑꯩ ꯑꯗꯨꯃꯥꯏꯅ ꯑꯣꯏꯅꯤꯡꯉꯦ ꯄꯤꯈ꯭ꯔꯁꯨ ꯆꯝꯄ꯭ꯔꯥꯅꯤ
ꯑꯗꯨꯒꯅꯦ ꯆꯝꯄ꯭ꯔꯥꯁꯦ ꯁꯥꯒꯤ ꯃꯊꯛꯇ ꯁꯥ ꯁꯥ ꯆꯥꯕꯗ ꯁꯥ ꯃꯊꯛꯇ ꯍꯥꯄ
ꯑꯣꯛꯁꯥꯗꯅꯦ ꯑꯣꯛꯁꯥꯗꯅꯦ ꯏꯕꯦꯝꯃ ꯑꯣꯛꯁꯥꯗ ꯑ ꯌꯥꯝ ꯌꯥꯝꯅ ꯆꯥꯅꯤꯡꯉꯦ
ꯑꯁ ꯑꯩꯈꯣꯏ ꯑꯅꯤꯁꯦ ꯋꯥꯔꯤ ꯁꯥꯅꯔꯗꯤ ꯆꯥꯟꯅꯕꯒꯤ ꯈꯛ
ꯑꯗꯨꯅꯦ ꯆꯥꯕꯁꯤꯅ ꯈ꯭ꯋꯥꯏꯗꯒꯤ ꯃꯔꯨ ꯑꯣꯏꯕꯅꯦꯀꯣ ꯄꯨꯟꯁꯤꯁꯦ
ꯂꯥꯏꯔꯤꯛꯀꯤꯗꯤ ꯀꯩꯝꯇ ꯁꯥꯟꯅꯔꯣꯏ
ꯁꯥꯟꯅꯔꯣꯏꯁꯦ ꯍꯌꯦꯡꯋꯥꯏꯁꯨ ꯆꯥꯅꯤꯡꯉꯥꯏ ꯑꯗꯨꯝ ꯍꯣꯠꯅꯔꯒ ꯂꯩꯒ ꯇꯧꯕꯅꯦ ꯑꯩꯈꯣꯏ ꯌꯨꯝꯒꯨꯝꯕ ꯄꯥꯜꯂꯗꯤ ꯏꯃꯨꯡ ꯑꯃ ꯄꯨꯕ ꯍꯥꯏꯕꯁꯦ ꯌꯥꯝ ꯋꯥꯕꯅꯦ
ꯑꯗꯨꯅꯦ ꯑꯗꯨꯅꯦ ꯅꯣꯡꯃꯗ ꯑꯍꯨꯝꯛ ꯑꯍꯨꯝꯔꯛ ꯑꯍꯨꯝꯨꯔꯛꯁꯨ ꯆꯥꯗꯧ ꯃꯥꯜꯂꯦ ꯍꯥꯏꯁꯦ ꯂꯨꯍꯣꯡꯈ꯭ꯔ ꯃꯇꯨꯡꯗꯗꯤ
ꯌꯥꯝ ꯆꯅꯤꯡꯕ ꯆꯥꯡ
ꯎꯄꯥꯏ ꯂꯩꯇ꯭ꯔꯦ ꯑꯩꯒꯤ ꯏ ꯋꯥꯅ ꯑꯩꯕꯨ ꯐꯖꯅ ꯊꯥꯛꯄ ꯉꯝꯗ꯭ꯔꯗꯤ
ꯑꯗꯨꯅꯦ ꯄꯩꯁꯥ ꯌꯥꯝꯅ ꯇꯥꯟꯕ ꯃꯤ ꯑꯣꯏꯖꯁꯅꯨ ꯅ ꯑꯗꯨꯗꯤ ꯅꯪꯉꯣꯟꯗ ꯊꯥꯛꯄ ꯉꯝꯃꯔꯣꯏꯅꯦ
ꯑꯗꯨꯅꯦ ꯀꯞꯅꯤꯡꯕ ꯐꯥꯎꯋꯦ
ꯑꯗꯨꯅꯦ ꯋꯥꯗ꯭ꯔꯥ ꯑꯩꯅ ꯍꯥꯏꯔꯄ ꯃꯁꯦ ꯑꯁꯦꯡꯕꯗꯤ ꯑꯁꯦꯡꯕꯅꯦ ꯑꯗꯨꯕꯨ ꯀꯞꯄꯗꯤ ꯀꯞꯅꯤꯡꯕꯅꯦ ꯑꯆꯨꯝꯕ ꯉꯥꯛꯇ ꯍꯥꯏꯕꯗꯨꯅꯦ
ꯎꯝ ꯑꯦ ꯑꯗꯨꯒꯅꯦ ꯅꯣꯏ ꯅꯣꯏꯔꯣꯝꯗꯗꯤ ꯀꯃꯥꯏꯅ ꯇꯧꯒꯦ ꯏꯁꯤꯡꯁꯦ
ꯎꯝ
ꯏꯁꯤꯡꯁꯦ ꯑꯩꯈꯣꯏꯗꯤ ꯄꯨꯟ ꯑꯃꯗꯅꯦ ꯂꯤꯁ ꯆꯍꯨꯝ ꯆꯍꯨꯝ ꯄꯤꯌꯦ ꯅꯣꯏꯗꯤ ꯀꯌꯥ ꯀꯌꯥ
ꯀꯔꯤꯅꯣ ꯏꯁꯤꯡ ꯍꯩꯔꯗꯤ
ꯏꯁꯤꯡꯗꯣ ꯏꯁꯤꯡ ꯂꯧꯋꯦꯗꯅ ꯑꯩꯈꯣꯏꯗꯤ
ꯑꯣ ꯊꯛꯅꯤꯡꯉꯥꯏ ꯂꯩꯕꯗꯨ
ꯑꯣ
ꯆꯥꯇ꯭ꯔꯦꯠ ꯆꯥꯇ꯭ꯔꯨꯛ ꯑꯣꯏꯕꯅꯤ ꯌꯥꯝꯅ ꯇꯥꯡꯕꯅꯦ
ꯅꯣꯏꯒꯤꯗ ꯍꯦꯟꯅ ꯇꯥꯡꯉꯦ
ꯑꯩꯈꯣꯏꯅꯤ ꯇꯥꯕꯅꯦ ꯑꯩꯈꯣꯏꯗꯤ ꯀꯣ ꯑꯩꯈꯣꯏꯒꯤ ꯃꯐꯝꯗꯤ ꯀꯔꯤ ꯍꯩ ꯔꯥꯁꯨ ꯀꯔꯤꯁꯨ ꯂꯩꯗꯕꯅꯤ ꯌꯥꯝꯅ ꯋꯥꯕ ꯃꯐꯝꯅꯤꯗ
ꯑꯣꯍꯣ ꯑꯩꯈꯣꯏꯒꯤ ꯆꯍꯨꯝ ꯆꯍꯨꯝ ꯄꯤꯌꯦ ꯄꯨꯟꯅ ꯑꯃꯗ ꯆꯍꯨꯝ ꯆꯍꯨꯝꯃꯨ ꯄꯤꯌꯦ
ꯑꯣ ꯆꯍꯨꯝ ꯆꯍꯨꯝ